ꯍꯜꯂꯣ
ꯇꯥꯕꯤꯕ꯭ꯔꯣ
ꯇꯥꯏꯌꯦ ꯇꯥꯏꯌꯦ ꯀꯨꯏꯅ ꯄꯥꯏꯈꯠꯂꯤꯅ ꯐꯣꯟꯁꯨ
ꯅꯍꯥꯟꯅꯁꯨ ꯇꯧꯈ꯭ꯔꯕꯅꯤꯍꯦ ꯈꯪꯗ꯭ꯔꯤꯕꯣ ꯅꯪ
ꯑꯁ ꯑꯩꯗꯤ ꯌꯥꯗꯕ꯭ꯔꯥꯅ ꯈꯟꯕꯅꯦ ꯆꯥꯛ ꯆꯥꯕ꯭ꯔꯣ ꯍꯜꯂꯣ ꯍꯜꯂꯣ ꯍꯜꯂꯣ ꯆꯥꯛ ꯆꯥꯕ꯭ꯔꯣ ꯇꯥꯕ꯭ꯔꯣ ꯇꯕ꯭ꯔꯣꯅꯦ ꯉꯥꯢꯔꯒ ꯇꯥꯏ ꯈꯨꯝꯃꯨꯅꯥ
ꯇꯥꯗꯕ꯭ꯔꯣ
ꯍꯥ ꯑꯃꯨꯛ ꯇꯥꯌꯦ
ꯇꯥꯗ꯭ꯔꯣꯕ
ꯎꯝ ꯅꯪꯒꯤ ꯅꯦꯠꯋꯔꯛ ꯅꯨꯡꯉꯥꯢꯗꯕ ꯃꯥꯂꯦ ꯀꯣ ꯀꯔꯤ ꯏꯟꯁꯥꯡ ꯆꯥꯔꯦ ꯅꯪꯗꯤ
ꯑꯝ ꯉꯁꯤ ꯃꯥꯢꯔꯦꯟ ꯃꯅꯥꯗꯣ
ꯃꯥꯢꯔꯦꯟ ꯃꯅꯥ ꯎꯝ
ꯃꯥꯢꯔꯦꯟ ꯃꯅꯥꯒ ꯎꯁꯣꯢ ꯀꯩꯅꯣ ꯇꯧꯕꯒꯤ ꯇꯧꯕ ꯇꯧꯕꯤꯔꯒ ꯆꯥꯕꯗꯣ
ꯎꯁꯣꯢ ꯑꯆꯧꯕꯗꯨꯔꯥ ꯑꯄꯤꯛꯄꯗꯨꯔꯥ
ꯆꯥꯎꯕꯅꯤ ꯆꯥꯎꯕ ꯅꯠꯇꯦ ꯌꯥꯝ ꯆꯧ ꯆꯧꯕꯗꯨ ꯅꯠꯇꯦ ꯆꯧꯕꯗꯨ ꯅꯠꯇꯦꯕ
ꯎꯝ ꯎꯝ
ꯍꯧꯖꯤꯛꯐꯥꯎ
ꯅꯪ ꯅꯪ ꯑꯁꯤꯗ ꯍꯜꯂꯛꯑꯀꯥꯟꯗ ꯄꯨꯔꯛꯎꯅ ꯆꯥꯅꯤꯡꯕꯅ
ꯌꯦꯡꯁꯦ ꯌꯦꯡꯁꯦꯀꯣ
ꯎꯝ ꯌꯦꯡꯁꯦ ꯅꯪ ꯑꯗꯨꯗꯣ ꯂꯧꯕ ꯍꯩꯕ꯭ꯔꯥ
ꯑꯗꯨꯕꯨꯗꯤ
ꯍꯥꯥ
ꯆꯥꯛ ꯅꯪ ꯅꯪ ꯆꯥꯛ ꯆꯥꯕ ꯍꯩꯕ꯭ꯔꯣ
ꯑꯦ ꯑꯩꯗꯣ ꯍꯩꯇꯕꯒꯤ ꯅꯪꯉꯣꯟꯗ ꯍꯪꯕꯅꯤꯗ ꯑꯩꯗꯣ ꯎꯝ
ꯆꯥꯛ ꯆꯥꯕ ꯍꯩꯕ
ꯍꯣꯢꯅꯦ ꯍꯩꯅꯦ
ꯆꯥꯛ ꯊꯤꯕꯗꯨꯒ ꯆꯨꯞ ꯆꯞ ꯃꯥꯟꯅꯔꯛꯀꯅꯣ
ꯅꯪꯁꯨ ꯂꯣꯢꯔꯦꯍꯦ ꯋꯥ ꯉꯥꯡꯕ ꯌꯥꯗꯦꯍꯦ
ꯉꯁꯤ ꯀꯗꯥꯢꯗ ꯆꯠꯂꯨꯔꯦ ꯅꯣꯢꯕꯣ
ꯉꯁꯤꯗꯤ ꯌꯨꯝꯗ ꯑꯗꯨꯝ ꯂꯩꯥꯌꯦ ꯄ꯭ꯔꯦꯛꯇꯤꯁ ꯇꯧꯔꯒ ꯀꯣ ꯉꯔꯥꯡꯁꯨ ꯕꯣꯜ ꯌꯦꯡꯉꯦ ꯑꯗꯨꯒꯤ ꯑꯁ ꯅꯨꯡꯗꯥꯡꯗꯅ ꯑꯩꯈꯣꯢ ꯎꯝ ꯃꯇꯝ ꯏꯁꯄꯦꯟ ꯇꯥꯎꯕꯁꯦ ꯌꯥꯝꯃꯤ ꯍꯧꯖꯤꯛꯀꯥꯟꯁꯦ ꯕꯣꯜ ꯌꯦꯡꯕꯒꯤꯀꯣ
ꯅꯣꯢꯅ
ꯄꯨꯡ ꯑꯅꯤ ꯐꯥꯎ ꯑꯩꯈꯣꯢꯁꯦ ꯇꯨꯝꯗ꯭ꯔꯦ ꯑꯗꯨꯒꯤ ꯄꯨꯡ ꯄꯨꯡ ꯇꯔꯨꯛ ꯇꯔꯦꯠ ꯐꯥꯎ ꯑꯗꯨꯝ
ꯎꯝ
ꯍꯥ ꯇꯥꯕ꯭ꯔꯣ ꯇꯥꯢꯌꯦ ꯇꯥꯢꯌꯦ
ꯐꯖꯅ ꯌꯦꯡꯕ꯭ꯔꯣꯕ ꯑꯗꯨ ꯅꯣꯢ ꯑꯗꯨꯐꯥꯎ
ꯑꯩꯁ ꯉꯔꯥꯡꯗꯣ ꯎ ꯚꯣ ꯒꯣ ꯑꯅꯤ ꯆꯥꯕꯒꯤ ꯑꯩꯗꯤ ꯑꯁ ꯀꯥꯟꯗ꯭ꯔꯦꯅꯦ ꯇꯨꯝꯈ꯭ꯔꯦ
ꯅꯪꯗꯤ ꯏꯁꯄꯦꯟ ꯔ ꯏꯁꯄꯦꯟ ꯔ ꯐ꯭ꯔꯥꯟꯁ ꯔ
ꯑꯗꯨ ꯀꯩꯅꯣꯗ ꯌꯥꯎꯗ꯭ꯔꯤꯉꯩꯗ ꯌꯦꯡꯅꯤꯡꯉꯥꯏ
ꯑꯁ ꯑꯈꯣꯏꯒꯤ ꯅꯦꯠꯋꯔꯛꯁꯦ ꯅꯨꯡꯉꯥꯏꯍꯦ ꯇꯥꯕ꯭ꯔꯣ ꯍꯜꯂꯣ
ꯏꯁ
ꯍꯜꯂꯣ ꯍꯜꯂꯣ ꯍꯜꯂꯣ ꯍꯜꯂꯣ
ꯇꯥꯕ꯭ꯔꯣ
ꯈꯨꯝꯃꯨꯅꯦ ꯇꯥꯔꯅꯤ ꯇꯥꯕ꯭ꯔꯣ
ꯇꯥꯕ꯭ꯔꯣ
ꯇꯥꯕ꯭ꯔꯣ
ꯇꯥꯏꯌꯦ ꯇꯥꯏꯌꯦ ꯍꯧꯖꯤꯛꯗꯤ ꯇꯤꯚꯤꯗ ꯌꯦꯡꯕ꯭ꯔꯥ ꯐꯣꯟꯗ ꯌꯦꯡꯕ꯭ꯔꯥ ꯉꯔꯥꯡꯗꯣ
ꯍꯣꯏ ꯏꯇꯥꯎꯕꯤ
ꯑꯁ ꯈꯣꯏꯒꯤ ꯅꯩꯋꯥꯎꯁꯦ
ꯗꯥꯕ꯭ꯔꯣ ꯇꯥꯕ꯭ꯔꯣ ꯀꯛꯀ ꯍꯥꯏꯔ ꯑꯩꯌꯦ ꯈꯣꯏꯁꯦ ꯇꯥꯕ꯭ꯔꯣ
ꯑꯩꯅ ꯉꯥꯡ
ꯑꯩꯅ ꯉꯥꯡ ꯈꯛꯇ ꯇꯥꯏꯌꯦ ꯑꯩꯗꯤ ꯑꯩꯅ ꯉꯥꯡ ꯑꯩꯅ ꯉꯥꯡ ꯇꯥꯔꯒ ꯆꯨꯞ ꯆꯠꯈ꯭ꯔꯦ ꯑꯁ
ꯕꯦꯔꯥꯅꯤꯍꯦ ꯅꯦꯠꯋꯔꯛ ꯈꯔ ꯅꯨꯡꯉꯥꯏꯕ ꯃꯐꯝ ꯆꯠꯂꯨꯅ ꯑꯩ ꯃꯔꯥꯛ ꯃꯔꯛꯇ ꯇꯥꯏꯌꯦ
ꯑꯗꯨꯝ ꯑꯗꯨꯝꯅ ꯇꯥꯗꯕ꯭ꯔꯣꯕ